ꯇꯥꯕ꯭ꯔꯣ
ꯑ ꯇꯥꯔꯦ ꯆꯥꯛ ꯆꯥꯕ꯭ꯔꯣ
ꯍꯁ ꯑꯕ ꯀꯏ ꯐꯦꯔ ꯍꯞꯄꯅ ꯇꯨꯝꯅꯤꯡꯗꯕ ꯎꯝ ꯍ
ꯀ꯭ꯔꯦ ꯃꯊꯦꯜ
ꯑꯁꯤ ꯈꯥꯃꯦꯟꯒ ꯑꯂꯨꯒ ꯆꯥꯌꯦ ꯐꯪ ꯖꯤꯡ ꯃꯦꯠꯂꯒ
ꯑꯣ ꯌꯥꯝ ꯍꯥꯎꯔꯝꯅꯤꯗ ꯑꯗꯨꯗꯤ꯫
ꯆꯥꯕ ꯌꯥꯏꯔ ꯑꯩꯗꯤ ꯈꯪꯗꯦ ꯄꯥꯛ ꯄꯥꯝꯗꯦꯗ꯫
ꯑꯩꯗꯤ ꯊꯪꯖꯤꯡ ꯄꯥꯝꯃꯦ ꯑꯩꯗꯤ꯫
ꯆꯥꯔꯁꯨ ꯌꯥꯏ ꯆꯥꯗ꯭ꯔꯁꯨ ꯌꯥꯏ ꯑꯗꯨ ꯑꯣ ꯃꯅꯦ ꯂ ꯊꯪꯗ ꯀꯋꯥꯏꯗꯦ
ꯑꯩꯗꯤ ꯑꯗꯨꯝ ꯆꯥꯅꯤꯡꯕ ꯐꯥꯎꯕ ꯃꯔꯛ ꯃꯔꯛꯇ ꯑꯁ ꯈꯪꯖꯤꯡ ꯆꯥꯅꯤꯡꯉꯦꯅ
ꯎ ꯍꯣꯏ ꯂꯨꯀꯁꯨ ꯑꯗꯨꯃꯥꯏꯅ ꯇꯧꯕꯅꯦ
ꯑꯩꯁꯨ ꯑꯩꯗꯤ ꯁꯤꯡꯖꯤꯡ ꯊꯥꯡꯖꯤꯡ ꯌꯥꯝ ꯄꯥꯝꯕ ꯑꯣꯏꯔꯛꯑꯅꯤ ꯑꯗꯨ ꯑꯩꯗꯤ ꯔꯥꯝ ꯔꯠꯇ ꯊꯥꯡꯖꯤꯡ ꯆꯥꯔꯗꯤ ꯑꯁ ꯍꯥꯎꯅꯤꯍꯥꯛꯅ ꯑꯗꯨꯝ ꯇꯧꯋꯦ
ꯄꯥꯟꯒ ꯊꯖ ꯏꯔꯣꯟꯕꯗꯣ ꯌꯥꯝ ꯍꯥꯎꯋꯦ
ꯍꯣꯏ ꯑꯥ ꯑꯗꯨꯒꯀꯣ ꯎꯝ ꯆꯦꯡꯒꯨꯝ ꯅꯠꯇ꯭ꯔꯁꯨ ꯑ ꯀꯩꯅꯣ ꯑꯁ ꯌꯦꯟꯗꯦꯝꯒꯁꯨ ꯍꯥꯎ ꯌꯥꯝ ꯍꯥꯎꯋꯦ ꯍꯥꯏꯌꯦ ꯌꯦꯟꯗꯦꯝꯒ ꯖꯤꯡꯁꯦ ꯌꯥꯝ ꯍꯥꯎꯋꯦ ꯍꯥꯏ꯫ ꯑꯩꯒꯤ ꯏꯃꯥꯟꯅꯕꯤ ꯑꯃ ꯍꯥꯏꯔꯛꯑꯦ꯫
ꯁꯤꯗ ꯌꫭ ꯆꯠꯅꯤꯡꯗꯦ ꯍꯥꯏꯕꯤꯒ ꯄꯥꯎꯁꯨ ꯀꯥꯎꯤꯗꯕ ꯍꯣꯏꯅꯤ ꯈꯛꯠ ꯆꯠꯄ ꯑꯗꯣ ꯀ꯭ꯂꯥꯁ ꯆꯠꯂꯒ ꯂꯣꯏꯔꯒ ꯕꯣꯟꯗꯣ ꯑꯁꯤ ꯑꯌꯨꯛ ꯕꯤꯗꯦꯛꯇ ꯑꯁꯤ ꯃꯥꯏꯒꯤ ꯃꯍꯤꯒꯤ ꯍꯤꯗꯥꯛ ꯌꯦꯡꯕ ꯆꯠꯁꯦꯅ ꯑꯗꯣ ꯃꯣꯏꯗꯣ ꯑꯈꯣꯏ ꯂꯥꯛꯄ ꯃꯇꯝꯗ ꯗꯨꯀꯥꯟꯗ ꯂꯣꯟꯈ꯭ꯔꯕ꯫ ꯑꯗꯨ ꯃꯊꯥꯡꯗꯅ ꯂꯥꯛꯑꯣ ꯍꯥꯏꯕ ꯑꯗꯣ ꯐꯥꯔꯃꯥꯁꯤꯗ ꯃꯥꯒꯤ ꯍꯥꯛꯇꯣ ꯂꯥꯛꯋꯦ ꯍꯥꯏꯅ ꯁꯤ ꯑꯁ ꯑꯁꯤꯁꯦ ꯕꯖꯥꯔꯗ ꯐꯖꯅ ꯕꯖꯥꯔ ꯐꯤꯔꯣꯜꯒꯨꯝꯕ ꯌꯦꯡꯕ ꯆꯠꯂꯗꯤ ꯌꯥꯝ ꯐꯥꯡꯅꯤꯉꯥꯏ ꯃꯥꯜꯂꯦ꯫ ꯍꯣꯏ ꯑꯁꯤ ꯄꯣꯅ ꯑꫭ ꯐꯪꯅꯤꯡꯉꯥꯏ ꯃꯥꯜꯂꯦ ꯍꯥꯏꯕꯅꯤꯗ ꯌꯥꯝ ꯋꯥ ꯌꯥꯝ ꯌꯥꯝꯃꯦ ꯄꯣꯠꯆꯥꯏꯁꯤꯡꯗꯣ ꯌꯣꯟꯕ ꯗꯣ ꯗꯣ ꯀꯨꯟ ꯀꯨꯟꯊ꯭ꯔꯥꯒꯤ ꯂꯥꯏꯟꯗꯀꯣ ꯗꯣ ꯕꫭꯟꯗꯣ ꯈꯔ ꯃꯨꯛ ꯀꯣꯛ ꯆꯤꯛꯄꯒꯤ ꯑꯣꯏꯔꯝ ꯑꯣ ꯑꯣꯏꯕ ꯃꯥꯜꯂꯦ ꯃꯥꯗꯣ ꯐꯖꯥꯅ ꯑꯁ ꯑ ꯑꯗꯨꯃꯥꯏꯅ ꯇꯧꯕꯒꯤ ꯑꯩꯁꯨ ꯆꯠ ꯑ ꯄ ꯌꯦꯡꯗꯤ ꯌꯦꯡꯅꯤꯡꯕꯅꯦꯕ꯫ ꯇꯣ ꯍꯥꯄꯦꯟꯒꯨꯝꯕ ꯇꯤ ꯁꯥꯔꯠꯒꯨꯝꯕꯗ ꯌꯨꯝꯗ ꯍꯥꯞꯅꯤꯡꯉꯥꯏ꯫ ꯑꯗꯣ ꯁꯤ ꯁꯇ꯭ꯔꯤꯡ ꯑꯅꯤꯗꯤ ꯂꯧꯋꯦ ꯀꯨꯟꯊ꯭ꯔꯥ ꯀꯨꯟꯊ꯭ꯔꯥꯒꯤ ꯌꯥꯝ ꯐꯥꯌꯦ꯫ ꯄꯣꯟ ꯌꯥꯎꯕꯗꯨꯅꯦ
ꯀꯩꯅꯣ ꯃꯄꯥꯟ ꯊꯣꯛ ꯊꯣꯛꯄ ꯀꯥꯟꯗ ꯍꯥꯏꯕꯗꯤ ꯅꯠꯇꯦ ꯌꯨꯝꯗ ꯂꯥꯏꯔꯗꯤ ꯌꯥꯝ ꯇꯥꯡꯕꯗꯣ ꯂꯤꯠꯅꯤꯡꯗꯦ꯫ ꯄꯥꯝꯃꯨꯑꯦꯀꯣ ꯑꯩꯈꯣꯏꯗꯤ ꯄꯩꯁꯥ ꯂꯥꯏꯗꯕꯅꯤꯅ ꯑꯗꯨꯒꯤꯅꯦ ꯑꯗꯨ ꯆꯥ ꯆꯥꯃꯅ
ꯌꯦꯡꯈꯥꯏꯒꯤꯅꯦ ꯍꯥꯏꯌꯦ ꯑꯗꯣ ꯃꯥ ꯒꯤ ꯂꯧ ꯁꯦꯔꯥꯅ ꯈꯟꯗꯤ ꯈꯟꯅꯤ ꯌꯨꯝꯗ ꯁꯦꯠꯄꯅꯤꯉꯥꯏ ꯁꯦꯠꯅꯤꯡꯉꯥꯏ꯫ ꯥꯎꯗꯕꯤꯗ ꯑꯃꯨꯛ ꯊꯝꯈ꯭ꯔꯕ ꯑꯩꯅ ꯂꯥꯎꯔꯗꯤ ꯄꯥꯒꯗ ꯏꯕꯥꯥꯟꯅ ꯀꯥꯟꯗꯅ ꯗ꯭ꯔꯦꯁꯀꯨꯝꯕꯗ ꯑꯗꯨꯝ ꯁꯦꯠꯄ ꯅꯨꯡꯉꯥꯏꯌꯦꯅ꯫
ꯍꯣꯏ꯫ ꯑ ꯀꯩꯅꯣ ꯃꯊꯥꯡꯗ ꯂꯥꯛꯑꯣ ꯆꯠꯃꯤꯟꯅꯁꯦ ꯑꯩꯁꯨ ꯌꯦꯡꯅꯤꯡꯕꯅꯦ꯫ ꯏꯆꯦꯩꯅꯁꯨ ꯀꯣ ꯏꯁꯀꯥꯔꯐ ꯌꯦꯡꯕꯤꯌꯨꯅ ꯇꯧꯔꯛꯑꯦ ꯑꯗꯨꯒ ꯑꯩꯅ ꯉꯁꯤ ꯏꯊꯥꯗ ꯆꯠꯅꯤꯡꯗꯦꯅ ꯑꯁꯨꯅ ꯍꯥꯄꯗꯤꯁ ꯌꯥꯝ ꯄꯥꯝꯃꯦ ꯑꯩꯗꯤ ꯃꯄꯥꯟꯒ ꯁꯦꯠꯅꯤꯡꯉꯥꯏ ꯀꯣ ꯌꯥꯝ ꯀꯩꯅꯣ ꯇꯦꯟꯕ ꯅꯠꯇꯦ ꯌꯥꯝ ꯇꯦꯟꯕ ꯅꯠꯇꯦ ꯍꯥꯏꯗꯤ ꯇꯦꯟꯕꯗꯤ ꯑꯁ
ꯐꯥꯖꯔꯗꯤ ꯂꯧꯕ ꯌꯥꯏ
ꯑꯩꯁꯨ ꯀꯩꯁꯨ ꯀꯥꯏ ꯐꯣꯔꯃꯦꯜ ꯇꯥꯏꯞꯇ ꯀꯣ ꯐꯣꯔꯃꯦꯜꯒꯤ ꯈꯣꯡꯒ꯭ꯔꯥꯎ ꯇꯕꯗꯣ ꯑꯩ ꯑꯗꯨꯗꯤ ꯐꯣꯔꯃꯦꯜ ꯇꯥꯏꯝꯅ ꯍꯦꯟꯅ ꯄꯥꯝꯅꯤ
ꯖꯤꯟꯁꯁꯨ ꯄꯥꯝꯃꯦ ꯑꯗꯣ ꯃꯄꯥꯟꯗ ꯁꯦꯠꯄ ꯇꯤꯁꯥꯔꯠꯒꯨꯝꯕ ꯇꯤꯁꯥꯔꯠ ꯒ ꯁꯦꯠꯂꯒ ꯆꯥꯠꯅꯤꯡꯉꯥꯏꯗꯣ ꯄꯥꯝꯕ ꯗꫭ ꯑꯩꯗꯣ ꯀ꯭ꯔꯣꯛꯁꯇꫭ ꯊꯤꯔꯒ ꯂꯥꯛꯄꯅꯦꯕꯗ ꯎꯝ ꯌꯨꯝ ꯃꯥꯗ ꯕ꯭ꯔꯥꯎꯟꯗꯣ ꯎꯕꯥ
ꯑꯣ꯫
ꯆꯥꯎꯕꯗꯣ ꯑꯗꯨꯒ ꯆꯠꯂꯦ ꯑꯗꯨ ꯑꯩꯈꯣꯏ ꯈꯪꯅꯕ ꯅꯨꯄꯥ ꯑꯃ ꯂꯩꯌꯦꯅ꯫ ꯂꯩꯌꯦꯕ ꯑꯗꯣ ꯕꫭꯟꯒꯤ ꯉꯁꯤꯗꯣ ꯎꯝ ꯁꯦꯜꯐ ꯂꯕꯒꯤ ꯃꯥꯒꯤ ꯈꯣꯡꯎꯞ ꯑꯅꯤ ꯑꯃ ꯂꯥꯎꯔꯗꯤ ꯂꯤꯁꯤꯡ ꯑꯃꯅꯦ ꯑꯅꯤ ꯂꯥꯎꯔꯗꯤ ꯑꯩꯠ ꯍꯟꯗ꯭ꯔꯦꯗ ꯄꯤꯕ ꯑꯗꯣ ꯃꯣꯏꯗꯣ ꯕꯣꯟꯒꯤ ꯂꯥꯎꯔꯒ ꯂꯥꯛꯄꯅꯦꯕ ꯑꯗꯣ ꯑꯩꯅ ꯃꯥꯒꯤ ꯈꯣꯡꯎꯣꯞꯇ ꯄꯥꯏꯔꯒ ꯂꯥꯛꯄ ꯃꯇꯝꯗ ꯑꯗꯨ ꯅꯨꯄꯥꯅ ꯑꯩꯒꯤ ꯄ꯭ꯂꯥꯁꯇꯤꯛꯇꯗꯨ ꯂꯧꯊꯣꯛꯑꯒ ꯑꯁꯤ ꯈꯣꯡꯎꯞꯁꯦ ꯀꯥꯏꯏꯗꯒꯤ ꯂꯧꯕ꯭ꯔꯥ ꯍꯥꯏꯕ ꯃꯇꯝꯗ ꯕꯣꯟꯗꯤ ꯉꯥꯛꯄ ꯑꯣꯏꯔꯝꯅꯤ ꯑꯁ ꯀ꯭ꯔꯤꯒꯤꯔꯣ ꯍꯥꯏ ꯑꯗꯨ ꯅꯨꯄꯥꯕꯨꯣ ꯑꯩꯅ ꯑꯁ ꯑꯩ ꯈꯪꯅꯥꯅꯕꯒꯤꯅꯦ ꯍꯥꯏꯕ ꯑꯗꯣ ꯃꯥꯒꯤ ꯗꯨꯀꯥꯟꯗ ꯑꯁꯤ ꯀ꯭ꯔꯣꯛꯁꯇꯣ ꯎꯕ ꯑꯗꯣ ꯀꯌꯥꯔ ꯍꯥꯏꯔꯒ ꯁꯤꯛꯁ ꯐꯤꯐ ꯇꯤꯅꯦ ꯍꯥꯏꯌꯦꯦ ꯑꯗꯣ ꯎꯝ ꯈꯔ ꯇꯥꯕꯤꯒꯦ ꯅꯪꯒꯤꯗꯤ ꯍꯥꯏꯕ ꯑꯗꯣ ꯂꯥꯁꯇ ꯐꯥꯏꯚ ꯐꯤꯐꯇꯤ ꯄꯤꯌꯣ ꯍꯥꯏꯕꯒꯤ ꯑꯩꯅ ꯐꯥꯏꯚ ꯍꯟꯗ꯭ꯔꯦꯠ ꯇꯧꯕꯤꯌꯣ ꯍꯥꯏꯕꯒꯤ ꯑꯗꯨꯝ ꯄꯤꯈ꯭ꯔꯣ ꯍꯥꯏꯕ ꯄꯤꯕꯅꯦ
ꯝ ꯐꯥꯅꯤꯦ ꯈꯪꯉꯣꯞꯇ ꯀꯔꯤꯒꯅ ꯆꯥꯅꯤ ꯄꯥꯟꯗꯤ ꯍꯣꯡꯉꯤ ꯀꯔꯤ ꯈꯣꯡꯎꯞ ꯑꯣꯏꯕꯒꯦꯔꯥ
ꯁꯤ ꯃꯣꯏꯕꯤꯙ ꯑꯣꯁ ꯃꯥꯜꯦ ꯄꯨꯃꯥꯗꯤ ꯄꯨꯃꯥꯅꯦ ꯏꯁꯇꯣꯔ ꯂꯩꯌꯦꯕ ꯑꯩꯠꯇꯤ ꯄꯥꯔꯁꯦꯟ ꯑꯣꯐ ꯄꯤꯕ ꯃꯣꯏꯗꯣ ꯑꯁꯦꯡꯕꯗꯤ ꯂꯤꯁꯤꯡ ꯃꯉꯥ ꯇꯔꯨꯛ ꯀꯤ ꯑꯣꯏꯕ ꯃꯥꯜꯂꯦ ꯃꯔꯤ ꯃꯉꯥ
ꯌꯥꯝꯐꯥꯏꯅ
ꯍꯣꯏ ꯌꯥꯝ ꯐꯖꯕꯗꯤ
ꯑꯣ ꯑꯩ ꯑꯩꯗꯤ ꯑꯩꯁꯨ ꯎꯃꯥꯗꯤ ꯄꯥꯛꯅ ꯄꯥꯝꯗꯦꯗꯤ
ꯄꯥꯝꯗꯤ ꯄꯥꯝꯃꯦ ꯑꯩꯒꯤꯗꯤ ꯑꯗꯣ ꯌꯥꯝ ꯃꯣꯏꯒꯤ ꯗꯤꯖꯥꯏꯟꯗꯣ ꯑꯗꯨꯝ ꯈꯔ ꯆꯞ ꯃꯥꯟꯅꯕ ꯑꯗꯨꯒꯤ ꯑꯃꯗꯤ ꯕꯦꯝꯁꯀꯤ ꯇꯥꯏꯞꯇ ꯀꯣ ꯐꯖꯥꯗꯤ ꯐꯖꯩꯌꯦ ꯑꯗꯨꯕꯨꯗꯤ ꯑꯩꯗꯣ ꯍꯣꯡꯒꯞ ꯑꯃꯁꯨ ꯂꯥꯎꯈ꯭ꯔꯕꯅꯤꯅ ꯎꯣꯡꯕꯨꯣꯛ ꯑꯃꯗꯣ ꯂꯥꯎꯗ꯭ꯔꯗꯤ ꯂꯥꯎꯕ ꯌꯥꯏ ꯑꯗꯨꯕꯨꯁꯨ ꯑꯗꯨꯝ ꯍꯥꯞꯄ ꯍꯣꯏ ꯕꯖꯥꯔꯒꯨꯝꯕ ꯆꯠꯄ ꯃꯇꯥꯡꯗꯗꯤ ꯑꯗꯨꯝ ꯌꯥꯒꯅꯤ ꯕꯦꯟꯁꯀꯤ ꯇꯥꯏꯞꯇꯅꯦ ꯑꯗꯣ ꯑꯁꯤ ꯐꯖꯩꯍꯦ ꯂꯥꯎꯑꯣꯣꯕ ꯍꯥꯏꯕꯒꯤ ꯂꯥꯎꯈ꯭ꯔꯦ
ꯑꯣ ꯗ꯭ꯔꯦꯁ ꯀꯨꯝꯕꯗꯤ ꯏꯠꯒ ꯌꯥꯒꯅꯤ ꯑꯗꯨꯗꯣ ꯌꯥꯔꯃ ꯌꯥꯏ ꯑꯣ
ꯐꯤꯗꯁꯨ ꯑꯁꯤ ꯀꯔꯤꯌꯦꯇ꯭ꯔꯥ ꯐꯤꯗꯣ ꯑꯩꯈꯣꯏ ꯐꯤꯒꯤ ꯐꯤꯗ ꯆꯠꯄ ꯂꯩꯗꯥꯔ ꯅꯠꯇꯕ ꯝꯁꯀꯤ ꯇꯥꯏꯞꯇꯅꯤꯅ ꯍꯣꯏ ꯗꯤꯖꯥꯏꯟꯁꯨ ꯑꯣ ꯑꯁꯤ ꯂꯥꯛꯑꯣ ꯍꯥꯏꯔꯒꯦ ꯌꯦ ꯂꯧꯈ꯭ꯔꯦ ꯃꯥꯅ ꯏꯁꯅꯤꯀꯔ ꯑꯃ ꯂꯧꯈ꯭ꯔꯦ
ꯎꯝ ꯅꯣꯏ ꯈꯣꯡꯎꯞ ꯂꯥꯎꯕꯗꯣ ꯑꯩꯁꯨ ꯌꯥꯝ ꯂꯥꯎ ꯅ ꯏ ꯃꯅ ꯂ ꯑꯣꯏꯔꯦ
ꯂꯥꯎꯕ ꯌꯥꯏꯅ ꯑ ꯌꯦꯡꯅꯤꯡꯅ ꯌꯦꯡꯅꯤꯡꯕꯅ ꯂꯣꯏꯔꯦ
ꯑꯩ ꯅꯣꯏ ꯂꯥꯛꯔꯀꯥꯟꯗ ꯌꯦꯡꯒ ꯑꯁ ꯕꯖꯥꯔꯗꯤ ꯑꯩꯈꯣꯏ ꯃꯅꯥ ꯆꯥꯎꯕꯤꯗ ꯄꯩꯁꯥ ꯍꯥꯟꯅ ꯅꯤꯔꯒ ꯂꯩ ꯅꯤꯔꯒ ꯂꯩꯔꯤꯁꯤꯔꯅ ꯈꯟꯕꯅꯦ ꯍꯥꯏꯗꯤ
ꯑ
ꯄꯩꯁꯥ ꯌꯥꯝ ꯂꯥꯛꯑꯌꯦꯦꯅ ꯑꯦ ꯄꯩꯁꯖꯤꯀꯥꯆ ꯂꯣꯋꯦꯔꯦ ꯅꯪꯒꯤꯅ ꯃꯅꯕꯤ ꯌꯥꯝ ꯇꯣꯏꯅ ꯇꯤꯟꯅꯕ ꯅꯨꯄꯤ ꯅꯦ ꯦꯁ ꯐ꯭ꯔꯦꯟꯗ
ꯑꯦ ꯃꯥꯁꯨꯣ ꯀꯔꯤꯔꯥ ꯆꯦꯡ ꯂꯅꯤꯡꯉꯥꯏꯅꯦ ꯄꯩꯁꯥ ꯍꯥꯥꯄꯤꯈ꯭ꯔꯔꯦ ꯍꯥꯏꯌꯦꯦ ꯑꯗꯣ ꯑꯁꯤ ꯂꯨꯀꯥ ꯂꯨꯀꯥꯗꯣ ꯂꯤꯁꯤꯡ ꯑꯅꯤ ꯂꯥꯎꯕꯅꯦꯕ ꯑꯗꯣ ꯃꯥꯅ ꯄꯤꯔꯗꯤ ꯂꯥꯏꯅꯤꯡꯉꯥꯏꯗꯤ ꯃꯥꯜꯂꯦ
ꯑꯣ ꯀꯅ ꯑꯩꯗꯤ ꯆ ꯄꯦꯁꯥ ꯂ ꯠꯇ꯭ꯔꯦ ꯑꯗꯣ ꯕꯨꯛ ꯐꯤꯌꯔ ꯑꯃꯨꯛ ꯆꯠꯂꯦ ꯑꯗꯣ ꯈꯪꯗꯦ ꯀꯔꯤ ꯀꯔꯤꯗ ꯑꯗꯨꯝ ꯄꯤꯅꯤꯡꯉꯥꯏꯁꯨ ꯃꯤꯉꯣꯟꯗ ꯈꯔ ꯄꯤꯈ꯭ꯔꯦ ꯑꯗꯨꯒ ꯑꯩꯅ ꯄꯤꯅꯤꯡꯕ ꯃꯤꯁꯨ ꯂꯩꯕꯀꯣ ꯑꯗꯨꯁꯨ ꯄꯤꯈ꯭ꯔ ꯑꯗꯣ ꯃꯥꯪꯅ ꯄꯩꯁꯥ ꯂꯥꯏꯗ꯭ꯔꯦ ꯍꯧꯖꯤꯛꯁꯦ
ꯑꯩꯁꯨ ꯑꯁꯤ ꯁꯦꯟꯗꯥꯥꯎꯒꯨꯝꯕꯁꯦ ꯑꯃꯨꯛ ꯂꯧꯗ꯭ꯔꯗꯤ ꯂꯩꯥꯏꯗꯤ ꯂꯩꯏꯒꯅꯦꯕꯈꯔꯥꯗꯤ ꯄꯥꯏꯠ ꯄꯤꯁꯦꯔ ꯅ ꯈꯟꯕꯅꯦ ꯑꯩꯁꯨ ꯇ ꯑꯣꯏꯔꯁꯨ
ꯎꯝ ꯅꯣꯏꯅꯤ ꯇ ꯍꯥꯎꯔꯒ ꯑꯩꯗꯤ ꯄꯩꯁꯥ ꯍꯥꯟꯅ ꯅꯤꯔꯒ ꯑꯗꯨꯒ ꯈꯣꯡꯎꯣꯞꯇ ꯂꯥꯎꯁꯤꯔꯅ ꯈꯟꯕꯅꯦ ꯌꯥꯝ ꯂꯧꯅꯤ ꯑꯗꯨꯒ ꯑꯗꯨꯣꯏꯔꯁꯨ ꯅꯣꯏꯒꯤ ꯈꯣꯡꯎꯞꯇꯣ ꯍꯥꯟꯅ ꯌꯦꯡꯉꯒ ꯍꯥꯏꯕꯗꯤ ꯀ꯭ꯋꯥꯂꯤꯇꯤꯗꯣ ꯌꯥꯝ ꯐꯥꯔꯗꯤ
ꯂꯤꯡꯕꯅ ꯂꯣꯏꯔꯦ ꯅꯨꯃꯤꯠ ꯑꯅꯤꯔꯥ ꯕꯥꯔꯥ ꯑꯅꯤꯔꯥꯗꯤ ꯁꯨꯈ꯭ꯔꯦꯀꯣ
ꯎꯝ ꯅꯪ ꯑꯗꯣ ꯈꯣꯡꯎꯣꯞꯇꯧꯂꯩꯔ ꯑꯩꯉꯣꯟꯗ ꯇꯣꯡꯉꯒ ꯀꯣꯏꯕ ꯂꯥꯛꯑꯣ ꯌꯦꯡꯒꯦ ꯑꯩ
ꯑꯟꯗꯔꯣꯗ ꯀꯣꯏꯕ ꯂꯛꯀꯦ
ꯂꯥꯛꯑꯣ ꯀꯣ ꯁꯤꯡꯖꯨꯒ ꯆꯥꯁꯦ ꯂꯥꯛꯑꯣ
ꯑꯗꯨꯒ ꯑꯁꯤ ꯁꯦꯀꯦꯟ ꯍꯦꯟꯁꯨ ꯌꯦꯡꯕ ꯆꯠꯁꯦ ꯗꯦꯗ ꯑꯩꯈꯣꯏ ꯀ꯭ꯂꯥꯁ ꯑꯣꯐ ꯂꯩꯌꯦ ꯉꯁꯤꯗꯧ ꯄꯣꯠꯆꯩ ꯌꯥꯝ ꯌꯥꯝ ꯈꯝꯃꯦ ꯑꯗꯣ ꯕꯣꯍꯟꯁꯨ ꯍꯥꯏꯕꯅꯦ ꯆꯦ ꯉꯁꯤ ꯁꯦ ꯍꯣꯏ ꯐꯖꯅ ꯌꯦꯡꯉꯗꯤ ꯊꯣꯛꯇ ꯊꯣꯛꯀꯅꯤ ꯍꯥꯏꯕ ꯑꯗꯨꯝ ꯃꯥ ꯀꯔꯤꯔꯥ ꯗ꯭ꯔꯥꯏꯚꯔꯒꯤ ꯀ꯭ꯋꯥꯒꯤ ꯃꯅꯝ ꯆꯥꯕꯗꯣ ꯃꯥ ꯀꯣꯛ ꯉꯥꯎꯈ꯭ꯔꯦ ꯍꯥꯏꯌꯦ ꯑꯗꯨꯏꯒꯤ ꯌꯦꯡꯕꯗ ꯌꯥꯝ ꯋꯥꯏ ꯋꯥꯥ ꯋꯥ ꯎ ꯋꯥꯗꯧꯒ ꯃꯥꯁꯨ ꯆꯥꯛ ꯆꯥꯗꯕꯤꯗ ꯆꯠꯄꯅꯦ ꯑꯦꯅꯥ ꯃꯥ ꯍꯧꯒꯠꯄ ꯃꯇꯝꯗ ꯀ꯭ꯂꯥꯁ ꯆꯠꯁꯦ ꯍꯥꯏꯕꯒꯤ ꯆꯥꯛꯆꯥꯥꯗꯕꯤꯁꯨ ꯆꯠꯄꯅꯤꯅ ꯑꯩꯁꯨ ꯀꯨꯏꯅ ꯂꯩꯅꯤꯡꯗꯕ ꯑꯗꯨꯏꯒꯤ ꯑꯩꯒꯤ ꯁꯦꯟꯗꯜ ꯂꯥꯎꯔꯒ ꯑꯗꯨꯝ ꯃꯈꯣꯏꯗ ꯆꯠ ꯑꯩꯗꯣ ꯍꯌꯦꯡꯁꯨ ꯑꯃꯨꯛ ꯂꯥꯛꯀꯅꯤ ꯗꯦꯟ ꯇꯥꯜꯗ
ꯑꯣ ꯑꯗꯨꯗꯤ ꯀꯣꯏꯕ ꯂꯥꯑꯣꯅ ꯑꯁ ꯍꯥꯌꯦꯡꯗꯤ ꯇꯨ ꯇꯨꯝ ꯃꯥꯜ ꯇꯨꯝꯒꯅꯤ ꯗ ꯉꯁꯤ ꯕꯣꯜ ꯌꯦꯡꯒꯅꯤ ꯅꯪꯗꯤ ꯌꯦꯡꯔꯣꯏꯗ꯭ꯔꯣ
ꯈꯔ ꯇꯨꯝꯔꯒ ꯑꯂꯥꯝ ꯊꯥꯔꯝꯒ ꯍꯧꯀꯠ ꯁꯦꯔꯥ ꯇꯥꯎꯕꯅꯦ ꯇꯨꯡꯅꯤꯡꯗꯅꯕ ꯋꯥꯅꯤ ꯂꯥꯛꯑꯦ ꯑꯁ ꯑꯩꯗꯤ ꯌꯦꯡꯅꯤꯡꯉꯗꯤꯀꯣ ꯑꯂꯥꯝꯒ ꯍꯣꯡ ꯍꯣꯡꯉꯒꯦ ꯍꯥꯊꯧꯒ ꯌꯦꯡꯃꯅꯦ
ꯌꯥꯝ ꯐꯔꯅ ꯉꯁꯤꯗꯤ ꯑꯩꯗꯤ ꯌꯦꯡꯕ ꯅꯨꯡꯉꯥꯏ ꯅ ꯈꯜꯂꯦ ꯑꯗꯨꯒꯤꯒꯤꯅꯦ ꯑꯗꯨ
ꯑꯁ ꯍꯧꯖꯤꯛꯀꯤꯗꯤ ꯌꯥꯝ ꯐꯖꯈ꯭ꯔꯅꯤ ꯂꯣꯏꯅꯃꯛ ꯉꯥꯏꯌꯣ ꯂꯨ ꯂꯨꯀ ꯁꯨꯝꯃ ꯄꯥꯟ ꯊꯣꯛꯑꯒ ꯋꯥꯔꯤ ꯁꯥꯕ ꯆꯠꯄ ꯃꯥꯜꯂꯦ
ꯎꯝ ꯑꯗꯨꯒ ꯅꯣꯏ ꯀ꯭ꯂꯥꯁ ꯆꯠꯄꯁꯦ ꯃꯤ ꯃꯤ ꯀꯌꯥꯅꯣ ꯅꯣꯏ ꯀ꯭ꯂꯥꯁꯇ
ꯑꯩꯈꯣꯏꯒꯤꯗꯣ ꯏꯁꯄꯣꯀꯦꯟ ꯏꯪꯂꯤꯁꯀꯤꯁꯨ ꯂꯩꯑꯦꯕ ꯑꯗꯨꯒꯤ ꯑꯉꯥꯡ ꯈꯔꯁꯨ ꯌꯥꯎꯋꯦ ꯑꯉꯥꯡ ꯍꯥꯏꯕꯗꯣ ꯀ꯭ꯂꯥꯁ
ꯑꯦꯂꯦꯚꯦꯟ ꯇꯨꯋꯦꯜꯐ ꯀꯨꯝ ꯀꯥꯕ ꯑꯉꯥꯡꯁꯤꯡꯗꯨ ꯌꯥꯎꯋꯦꯕ ꯅꯨꯄꯥꯁꯨ ꯅꯨꯄꯤꯁꯨ ꯌꯥꯎꯕꯅꯦ ꯗꯨ ꯑꯩꯈꯣꯏꯒ ꯄ꯭ꯔꯤ ꯄ꯭ꯔꯥꯏꯃꯔꯤꯒꯤ ꯇꯤꯆꯔ ꯇ꯭ꯔꯦꯅꯤꯡꯒ ꯈꯔ ꯄꯨꯜꯂꯒ ꯇꯧꯕ ꯍꯣꯏꯔꯁꯨ ꯏꯁꯄꯣꯀꯦꯟ ꯏꯪꯂꯤꯁꯇꯣ ꯈꯔ ꯈꯔ ꯀꯔꯤ ꯍꯥꯏꯁꯤꯔꯥ ꯕꯦꯁꯤꯛ ꯒ꯭ꯔꯥꯃꯔꯒꯨꯝꯗ ꯑꯃꯨꯛ ꯇꯥꯛꯑꯦꯕ ꯑꯗꯣ ꯃꯤ ꯊꯥꯔꯇꯤꯗꯤ ꯍꯦꯜꯂꯝꯛꯑꯕꯅꯤ ꯐꯣꯔꯇꯤ ꯐꯤꯐꯇꯤꯒꯨꯝꯕ ꯁꯨꯔꯝꯕ ꯌꯥꯏ ꯃꯣꯏꯒ ꯄꯨꯜꯂꯗꯤ ꯑꯁ ꯑꯩꯈꯣꯏꯅ ꯈ꯭ꯋꯥꯏꯗꯒꯤ ꯇꯟꯕꯁꯦ ꯑꯩꯈꯣꯏꯗ ꯀꯅꯥꯗꯦ ꯍꯥꯏꯕꯁꯦ ꯔꯥꯏꯝꯁ ꯁꯛꯄ ꯃꯇꯝꯗ ꯃꯅꯤꯄꯨꯔꯤ ꯔꯥꯏꯝꯁꯇꯣ ꯑꯌꯥꯝꯕ ꯁꯛꯀꯦꯕ ꯑꯗꯨꯗꯤ ꯑꯩꯈꯣꯏꯗꯗꯤ ꯑꯩꯈꯣꯏꯗꯤ ꯈꯨꯟꯗ ꯆꯠꯂꯁꯨ ꯀꯥꯟꯅꯥꯔꯣꯏ ꯃꯄꯥꯟ ꯆꯠꯂꯁꯨ ꯀ ꯅꯥꯔꯣꯏꯕ ꯑꯁꯤ
ꯈꯪꯗ꯭ꯔꯦ ꯑꯥ ꯍꯣꯏ ꯇꯣꯉꯥꯟ ꯇꯣꯉꯥꯟꯅꯤꯅꯀꯣ ꯍꯣꯏ ꯃꯄꯥꯟ ꯃꯄꯥꯟ ꯃꯄꯥꯟꯗ ꯆꯠꯂꯔꯦ ꯍꯥꯏꯕꯗꯤ ꯃꯣꯏ ꯃꯁꯥ ꯃꯁꯥꯒꯤ ꯀꯜꯆꯔ ꯅꯠꯇ꯭ꯔꯒ ꯃꯁꯥ ꯃꯁꯥ ꯏꯁꯥꯅ ꯁꯛꯄꯗꯣ ꯂ ꯇꯣꯡꯉꯥꯟꯕꯅꯤꯅ
ꯑꯁꯤꯒꯨꯝꯕ ꯁꯥꯄ ꯔꯥꯏꯝꯁꯤꯡꯗꯣ ꯃꯄꯥꯟꯗ ꯁ꯭ꯀꯨꯟꯗꯁꯨ ꯁꯛꯇꯦ ꯍꯥꯏꯌꯦ ꯏꯃꯥꯟꯅꯕꯤꯁꯨ ꯇꯥꯎꯕ ꯂꯩꯑꯦꯕ
ꯎꯝ ꯍꯣꯏ ꯆꯥꯔꯔꯣꯏ ꯍꯥꯏꯕꯗꯤ ꯑꯗꯨ ꯃꯅꯨꯡ ꯃꯅꯨꯡꯗ ꯏꯁꯇꯦꯠ ꯗꯤꯁꯇ꯭ꯔꯤꯛꯀꯤ ꯃꯅꯨꯡ ꯃꯅꯨꯡꯒꯤ ꯂꯥꯏꯌꯦꯡꯗꯅ ꯑꯗꯨꯒꯤ ꯑꯣꯏꯔꯝꯕꯅꯤ ꯃꯄꯥꯟꯗꯗꯤ ꯑꯥꯗ ꯑꯣꯏꯔꯝꯒꯅꯤ
ꯑꯩꯈꯣꯏꯒꯤꯅꯤ ꯑꯩꯈꯣꯏꯒꯤꯗꯤ ꯀꯥꯟꯅꯥꯗꯦ ꯍꯥꯏꯕꯁꯨ ꯌꯥꯗꯦ
ꯎꯝ ꯑ ꯑꯁ ꯅꯣꯏꯣꯏ ꯅꯣꯏꯣꯏ ꯋꯥꯠ ꯂꯤꯀꯣ ꯇꯥꯎ
ꯋꯥꯠꯂꯤꯌꯦꯦ ꯍꯣꯏ ꯑꯗꯣ ꯍꯣꯏ ꯑꯣꯖꯥꯅ ꯍꯥꯏꯕꯗꯤ ꯊꯥ ꯃꯉꯥꯕꯨ ꯁꯨꯔꯗꯤ ꯑꯦꯛꯖꯥꯝ ꯄꯤꯕꯗꯤ ꯌꯥꯏ ꯍꯥꯏꯌꯦ ꯑꯗꯨ ꯑꯣꯏꯔꯁꯨ ꯑꯩꯈꯣꯏꯗ ꯀ꯭ꯂꯥꯁꯇ ꯆꯥꯅ ꯂ ꯇꯕꯅꯤꯅ ꯈꯪꯗꯦ ꯃꯣꯏꯁꯨ ꯄꯩꯁꯥꯗꯤ ꯈꯔ ꯄꯥꯝꯅꯤ ꯄꯥꯝ ꯃꯥꯅꯤꯗ ꯃꯣꯏ ꯏꯣ ꯍꯣꯡ ꯁꯨ ꯍꯣꯡꯉꯦ ꯑꯗꯨ ꯑꯣꯏꯔꯁꯨ ꯑꯩꯈꯣꯏꯗꯣ ꯂꯣꯏ ꯄꯨꯜꯂꯒ ꯇꯧꯋꯦꯕ ꯑꯗꯣ ꯊꯥ ꯃꯉꯥꯕꯨꯥꯎꯛ ꯁꯨꯔꯗꯤ ꯃꯤꯗꯣ ꯑꯅꯥꯎꯕ ꯑꯗꯨꯝ ꯂꯥꯛꯑꯦꯕ ꯉꯁꯤꯁꯨ ꯑꯅꯥꯎꯕ ꯑꯗꯨꯝ ꯂꯥꯛꯄ ꯑꯗꯣ ꯁꯟꯗꯦ ꯈꯨꯗꯤꯡ ꯑꯅꯥꯕ ꯂꯥꯛꯄ ꯃꯥꯜꯂꯦ
ꯑꯗꯨꯅꯦ ꯕꯤꯖꯤꯅꯦꯁ ꯃꯤꯌꯥꯝꯒ ꯇꯥꯎꯔꯒ ꯀꯣ ꯑꯗꯨꯝ ꯑꯗꯨꯁꯨ ꯃꯣꯏ ꯃꯣꯏ ꯕꯤꯖꯤꯅꯦꯁꯅꯤꯅꯦ ꯑꯗꯨꯒꯤꯅꯤ ꯑꯗꯨꯒꯤ ꯃꯤꯗ ꯑꯗꯨꯒ ꯁꯥꯇ꯭ꯔ ꯅꯣꯏ ꯍꯧꯖꯤꯛ ꯃꯣꯏꯒꯤ ꯁꯥꯇ꯭ꯔꯗꯤ ꯅꯣꯏꯅꯤꯅꯤꯅ ꯑ ꯌꯥꯝꯅ ꯀꯩꯅꯣ ꯑꯦꯛꯇ꯭ꯔꯦꯛꯇꯤꯞ ꯇꯧꯍꯟꯕꯗꯣ ꯑꯗꯨꯒꯤ ꯃꯤ ꯂꯥꯛ ꯂꯥꯛꯅꯤꯡꯉꯥꯏ ꯃꯤ ꯌꯥꯝꯅ ꯂꯥꯛꯅꯤꯡꯉꯥꯏ ꯃꯣꯏꯅ ꯁꯦꯝꯦꯟ ꯑꯁ ꯍꯧꯖꯤꯛꯀꯥꯟꯁꯦ ꯈꯪꯗ꯭ꯔꯦ ꯁ꯭ꯀꯨꯜ ꯃꯌꯥꯝꯁꯨ
ꯎꯝ ꯈ꯭ꯋꯥꯏꯗꯤ ꯈ꯭ꯋꯥꯏꯗꯒꯤ ꯍꯣꯡꯗꯤ ꯍꯣꯡꯉꯦꯗ ꯁꯤꯗꯗꯤ ꯂꯤꯁꯤꯡ ꯑꯃ ꯑꯃ
ꯎꯕꯗꯤ ꯔꯥꯏꯝꯁꯤꯡꯗꯣ ꯑꯗꯨꯁꯨ ꯇ ꯇꯥꯈ꯭ꯔꯝꯒꯅꯤꯗ ꯅꯣꯏꯁꯨ
ꯎꯝ ꯇꯥꯛꯑꯦ ꯑꯁꯤ ꯏꯪꯂꯤꯁꯀꯤꯁꯨ ꯁꯛꯑꯦ ꯑꯗꯨ ꯑꯣꯏꯔꯁꯨ ꯑꯩꯌꯥꯝꯕꯁꯦ ꯃꯅꯤꯄꯨꯔ ꯕ꯭ꯔꯤꯒ ꯁꯛꯑꯦꯕ
ꯑꯣ
ꯑꯉꯥꯡ